ꯍꯥꯏꯥꯏ ꯇꯥꯏ
ꯑ ꯏꯌꯥꯝꯕꯕꯨ ꯀꯃꯥꯏ ꯀꯃꯥꯏꯅ ꯇꯧꯔꯤꯒꯦ
ꯅꯨꯡꯉꯥꯏꯔꯤꯌꯦꯦ ꯅꯨꯡꯉꯥꯏꯔꯤꯌꯦ ꯅꯪꯗꯤ ꯀꯃꯥꯏ ꯀꯃꯥꯏꯅ ꯇꯧꯔꯤꯒꯦ
ꯑꯁ ꯑꯩꯁꯨ ꯅꯨꯡꯉꯥꯏ ꯁꯁꯦ ꯊꯕꯛ ꯈꯔ ꯆꯤꯟꯕꯗꯤ ꯌꯥꯝꯕꯅꯤ ꯄꯥꯎ ꯑꯃ ꯐꯥꯎꯅꯕꯗꯤ ꯈꯔ ꯐꯔꯛ ꯇꯥꯔꯦꯅꯤꯀꯣ
ꯊꯕꯛ ꯀꯩꯀꯩ ꯊꯕꯛ ꯇꯧꯔꯤꯅꯣ ꯍꯥꯏꯁꯦ
ꯑꯁ ꯆꯞ ꯈꯔ ꯆꯂꯦꯟ ꯉꯥ ꯃꯆꯤꯟꯖꯥꯛꯀꯤ ꯕꯤꯖꯤꯅꯦꯁ ꯑꯃ ꯇꯧꯔꯤꯌꯦ ꯍꯧꯖꯤꯛꯁꯦ
ꯑꯥ ꯉꯥ ꯃꯆꯤꯟꯖꯥꯛ ꯁꯥꯔ ꯌꯣꯟꯕ
ꯐꯔꯒ ꯑꯩꯅ ꯑꯃꯨꯛ ꯁꯤꯗ ꯌꯣꯟꯕ
ꯑꯣ ꯌꯥꯥꯏꯅꯦ ꯑꯗꯨꯁꯣ
ꯎꯝ ꯍꯥꯏ ꯐꯥꯝ ꯅꯨꯡ ꯑꯩꯈꯣꯏ ꯁꯣꯝꯒꯤꯗꯤ ꯐꯥꯔꯝ ꯌꯥꯝ ꯂꯩꯅꯕꯅꯤꯅꯀꯣ
ꯑꯥ
ꯉꯥ ꯃꯆꯤꯟꯖꯥꯛꯀꯤ ꯗꯤꯃꯥꯟ ꯌꯥꯝ ꯂꯩꯌꯦꯕ ꯑꯗꯨꯗꯨꯅ ꯉꯥ ꯃꯆꯤꯟꯖꯥꯛ ꯌꯣꯟꯕꯁꯦ ꯌꯥꯝ ꯗꯨꯀꯥꯟꯁꯦ ꯌꯥꯝ ꯀꯟꯅꯁꯨ ꯂꯩꯇꯝꯅꯤꯅ ꯉꯥ ꯃꯆꯤꯟꯖꯥꯛ ꯌꯣꯟꯕꯒꯤ ꯑꯁ ꯅꯨꯪꯇꯤ ꯗꯦꯂꯤꯚꯔꯤ ꯆꯠꯄ ꯈꯣꯠꯄ ꯇꯧꯕꯒꯤ ꯀꯁꯇꯃꯔꯗꯣ
ꯑꯣ ꯏꯁꯁꯥꯅꯁꯨ ꯏꯁꯟꯁꯥꯅꯁꯨ ꯗꯦꯂꯤꯕꯔꯤ ꯌꯥꯎꯖꯕ
ꯎꯝ ꯏꯁꯥꯒꯤ ꯑꯣꯏꯅꯁꯨ ꯗꯤꯂꯤꯚꯔꯤ ꯌꯥꯎꯕ ꯀꯔꯤ ꯊꯝꯃꯦꯕ
ꯑꯣ ꯌꯥꯏꯅꯦ
ꯒꯥꯔꯤ ꯄꯨꯔ ꯂꯥꯛꯄ ꯃꯣꯏ ꯑꯉꯥꯡ ꯃꯆꯤꯟꯖꯥꯛ ꯃꯔꯤ ꯃ ꯉꯥ ꯂꯧꯕꯩꯗꯨꯗꯤ ꯑꯗꯨꯝ ꯂꯥꯛꯑꯦꯀꯣ ꯑꯩꯈꯣꯏ ꯕꯜꯇ ꯂꯧꯕꯒꯤ ꯉꯥ ꯃꯆꯤꯟꯖꯥꯛ ꯆꯥꯝꯃ ꯆꯅꯤꯒꯨꯝꯕ ꯕꯦꯛ ꯆꯥꯝꯊꯅꯤ ꯂꯧꯕꯩꯁꯤꯗꯤ ꯒꯥꯔꯤ ꯂꯩꯇꯕ ꯈꯣꯠꯄ ꯐꯔꯛ ꯇꯥꯕꯗꯨꯗꯤ ꯑꯩꯈꯣꯏ ꯁꯤꯗꯩ ꯑꯗꯨꯝ ꯒꯥꯔꯤ ꯇꯔ ꯊꯤꯜꯂꯦꯕ
ꯑꯥ ꯌꯥꯏꯅꯦ
ꯑꯗꯨꯅ ꯊꯕꯛꯁꯦ ꯈꯔ ꯆꯤꯜꯂꯦ ꯍꯟꯗꯛꯇꯤ
ꯏꯌꯥꯝꯕ ꯍꯧꯖꯤꯛ ꯀꯩꯀꯩ ꯍꯣꯠꯅꯔꯤꯒꯦ
ꯂꯩꯔꯤꯗ ꯍꯤꯡꯒꯣꯟ ꯈꯔ ꯀꯣꯏꯔ ꯀꯩꯗꯧꯔꯒ
ꯑꯣ ꯍꯤꯡꯒꯣꯜ ꯄꯣꯠ ꯆꯩ ꯀꯩꯀꯩ ꯊꯥꯔꯤꯕ
ꯃꯈꯜ ꯃꯈꯜꯅꯤꯗ ꯃꯇꯝ ꯃꯇꯝꯒꯤ ꯃꯇꯝ ꯃꯇꯝꯒꯤ ꯑꯗꯨꯝ ꯍꯤꯌꯥꯡ ꯅꯥ ꯐꯤ ꯑꯣꯏꯔꯣ ꯀꯩ ꯑꯣꯏꯔꯣ
ꯈꯔ ꯈꯔ ꯄꯨꯊꯣꯛꯅꯕꯅꯦꯅ ꯊꯥꯔꯦ ꯃꯈꯜ ꯃꯈꯜ
ꯍꯥꯏ ꯑꯦꯌꯝꯕ ꯕꯦꯂꯦꯟꯗꯔ ꯐꯔꯤꯒꯨꯝꯕ ꯊꯥꯗ꯭ꯔꯣ ꯎ ꯃꯣꯔꯣꯛꯀꯨꯝꯕ
ꯊꯥꯏ ꯑꯗꯨꯝ ꯈꯔ ꯍꯥꯏꯗꯤ ꯑꯃꯈꯛꯇꯗ ꯃꯌꯥꯝ ꯊꯥꯕ ꯅꯠꯇꯦꯗ ꯁꯤꯖꯟ ꯁꯤꯖꯟꯗꯨꯒꯤ ꯃꯇꯝ ꯃꯇꯝꯒꯤ ꯌꯟꯁꯤꯅꯔꯒ ꯑ ꯍꯥ ꯍꯥꯏꯗꯤ ꯄꯣꯠꯇꯨ ꯁꯨꯅ ꯄꯨꯊꯣꯛꯅꯕ ꯍꯥꯏꯇꯥꯔꯦ ꯈꯔ ꯈꯔꯗ ꯑꯣꯏꯔꯁꯨ
ꯎꯝ ꯎꯝ ꯑꯣ ꯑꯩ ꯇꯥꯟ ꯁꯥꯕꯗ ꯑꯌꯥꯝꯕ ꯍꯣꯏꯔꯣꯝꯗꯒ ꯂꯥꯛ ꯄꯔꯥꯝꯖ ꯊꯥꯕꯨꯝ ꯑꯃ ꯂꯥꯛꯄꯗ ꯆꯪꯉꯛꯀꯦ ꯚꯦꯂꯦꯟꯗ꯭ꯔꯤꯗꯣ ꯈꯔ ꯂꯩꯒꯦ ꯑꯩꯁꯨ
ꯂꯩꯗ꯭ꯔꯁꯨ ꯂꯧ ꯀꯩꯗꯧꯔꯒꯦ
ꯍꯝ ꯍꯝ ꯅꯨꯡꯉꯥꯏꯇꯣꯅꯦ ꯑꯌꯥꯝꯕꯅ ꯄꯩꯁꯥ ꯀꯩꯅꯣ ꯏꯇꯥꯎ ꯅꯪ ꯊꯥꯔ ꯑꯩꯅ ꯀꯃꯥꯏꯅ ꯐ꯭ꯔꯤꯗ ꯂꯧꯗꯣꯏꯅꯣ
ꯑꯥꯏ ꯑꯗꯨꯏꯗꯤ ꯅꯣꯡ ꯐꯥꯗꯣꯛ ꯈꯛꯄꯨ ꯀꯩꯅꯣꯅꯦ ꯅꯨꯡꯇꯤꯁꯨ ꯅꯠꯇꯃꯤꯅ
ꯎꯝ ꯅꯨꯡꯉꯥꯏꯇꯦꯗ
ꯄꯦꯗꯣ ꯑꯩꯗꯤ ꯕꯦꯂꯦꯟꯗ꯭ꯔꯤ ꯈꯔ ꯄꯥꯝꯖꯩꯌꯦꯕ
ꯑꯥ
ꯀꯥꯡꯉꯧꯕ ꯆꯥꯔꯁꯨ ꯑꯗꯒꯤ ꯉꯥꯜꯂ ꯆꯥꯕ ꯈꯣꯠꯄ ꯑꯗꯨꯝ ꯚꯦꯂꯦꯟꯇ꯭ꯔꯤꯁꯦ ꯑꯗꯨꯝ ꯄꯥꯝꯃꯦꯕ
ꯑꯥ ꯌꯥꯏꯅꯦ ꯑꯩꯈꯣꯏꯅꯥ
ꯎꯝ
ꯍꯣꯏ ꯏꯌꯥꯝꯕꯍ‌ꫭꯏ ꯌꯨꯝꯗ ꯂꯥꯛꯄꯒꯨꯝ
ꯍꯣꯏꯌꯦ ꯅꯣꯡꯃ ꯕꯦꯂꯦꯟꯗ꯭ꯔꯤꯗ ꯅꯠꯇꯦ ꯃꯌꯥꯝ ꯊꯥꯏ ꯃꯌꯥꯝꯗꯣ ꯌꯦꯡꯉꯣ ꯑꯗꯩ ꯅꯪ ꯆꯅꯤꯡꯕ ꯀꯩꯀꯩ ꯂꯣꯏ ꯄꯨꯌꯥꯅꯤ ꯀꯩꯗꯧꯔꯦ ꯂꯧ ꯌꯥꯅꯤ ꯀꯩꯗꯧꯒꯦ
ꯍꯣ ꯍꯣꯏ ꯑꯩ ꯄꯥꯎ ꯐꯥꯎꯔꯛꯀꯦ ꯍꯥꯏꯕꯗꯤ ꯑꯣꯗꯔ ꯂꯥꯛꯑꯦ ꯏꯌꯥꯝꯕ ꯍꯣꯏ ꯔꯣꯝꯗꯩꯁꯨ ꯑꯗꯨꯝ ꯉꯥ ꯃꯆꯤꯟꯖꯥꯛ ꯂꯧꯕ ꯌꯥꯎꯋꯦꯕꯛ ꯀꯣ
ꯑ
ꯑ ꯁꯨꯝ ꯑꯩꯁꯦ ꯆꯪꯉꯛꯀꯦ ꯆꯪꯒꯦꯅꯗꯤ ꯈꯟꯕ ꯑꯗ ꯐꯔꯛ ꯇꯥꯕ ꯊꯕꯛꯇꯣ ꯑ ꯑꯣꯗꯔꯗꯤ ꯆꯠ ꯐꯪꯖꯤꯟꯅꯕ ꯅꯨꯃꯤꯠ ꯍꯦꯛꯇ ꯇꯥꯏꯌꯦꯕ ꯏꯌꯥꯃꯕ ꯍꯣꯏꯗ ꯂꯥꯛꯄꯁꯦ
ꯑꯥ
ꯑꯗꯨꯅ ꯆꯪꯉꯛꯀꯦ ꯍꯦꯅ ꯇꯧꯕꯗꯨ ꯐꯥꯔꯛ ꯇꯥꯕ ꯑꯗꯨꯗꯨꯒꯤꯅꯤꯗ ꯑ ꯃꯊꯪꯗꯗꯤ ꯃꯊꯪꯗꯗꯤ ꯁꯣꯏꯗꯅ ꯆꯪꯉꯛꯑꯒꯦ ꯏꯌꯥꯝ ꯑꯣꯏꯔꯣꯝꯗ ꯂꯥꯛꯄꯗ
ꯆꯪꯉꯣ ꯆꯪꯉꯣ ꯋꯥꯔꯤꯁꯨ ꯀꯩꯀꯩ ꯁꯥꯟꯅꯁꯦ ꯑꯗꯨꯝ
ꯎꯝ